ꯍꯦꯜꯂꯣ
ꯍꯜꯂꯣ
ꯑꯧ
ꯅꯨꯡꯉꯥꯏꯔꯤꯕꯣ
ꯅꯨꯡꯉꯥꯏꯔꯤꯌꯦ
ꯅꯨꯡꯉꯥꯏꯇꯦ
ꯅꯨꯡꯉꯥꯏꯔꯤꯌꯦ
ꯅꯨꯡꯉꯥꯏꯔꯤꯌꯦ ꯆꯥꯛ ꯆꯥꯔꯕꯣ ꯆꯠ ꯆꯥꯔꯕꯣ ꯆꯗꯦ
ꯆꯥꯈ꯭ꯔꯦꯕ
ꯆꯥꯔꯦ
ꯑꯣ ꯍꯣꯏ
ꯀꯩ ꯍꯦꯟꯖꯥꯡ
ꯁꯤ ꯑꯥ ꯑꯃꯨꯛ ꯀꯥꯎꯈ꯭ꯔ ꯑꯧ ꯁꯧꯒꯔꯤꯒ ꯃꯤꯛꯁ ꯇꯧꯔꯒ ꯆꯥꯏꯌꯦ
ꯁꯧꯒꯔꯤꯒ ꯃꯤꯛꯁ ꯇꯧꯔ ꯆꯥꯏꯌꯦ
ꯎꯝ
ꯆꯥꯒ ꯆꯥꯗ꯭ꯔꯣꯅꯁꯦ ꯅꯣꯡꯖꯨꯕ ꯅꯨꯃꯤꯠꯇ ꯆꯥꯒꯦ ꯍꯥꯏꯗꯦ
ꯑꯗꯨ ꯑꯗꯨꯅꯦ
ꯀꯛꯁꯥꯒꯨꯝꯕꯀꯣ
ꯑꯥ ꯑꯩꯈꯣꯏꯗꯤꯗꯤ ꯅꯣꯡ ꯆꯨꯗꯕꯒꯤ
ꯑꯣ ꯑꯗꯨꯥ ꯂꯩꯕ꯭ꯔꯣ ꯈꯔ ꯂꯥꯞꯅ ꯂꯩꯕ꯭ꯔꯣ
ꯈꯪꯗꯦ ꯅꯪ ꯂꯩꯐꯝ ꯑꯗꯨ ꯅꯣꯡ ꯆꯗꯦ ꯈ꯭ꯋꯥꯣꯏꯗꯗꯤ
ꯑꯣ ꯑꯣ ꯍꯣ ꯐꯔꯦ ꯐꯔꯦ ꯑꯩꯈꯣꯏ ꯁꯤꯗꯗꯤ ꯆꯨꯒꯦ ꯆꯨꯒꯦꯗꯤ ꯈꯤꯇꯪꯗꯤ ꯇꯧꯋꯦ
ꯑ ꯃꯝꯅꯤ ꯃꯃꯦ ꯑꯗꯨ ꯑꯣꯔꯁꯨ ꯅꯣꯡꯕꯗꯤ ꯆꯨꯗꯦꯒ
ꯑ ꯂꯥꯏꯔꯤꯛ ꯂꯥꯏꯔꯤꯛ ꯇꯝꯕ꯭ꯔꯣ ꯊꯕꯛ ꯆ ꯭ꯔꯣ ꯊꯕꯛ ꯀꯩꯅꯣ ꯇ ꯊꯕꯛ ꯇꯧꯕ꯭ꯔꯣ
ꯊꯕꯛꯁꯨꯦ ꯇꯥꯎꯗꯦ ꯂꯩꯔꯤꯛꯁꯦ ꯇꯝꯗꯦ
ꯑꯣ ꯐꯔꯦ ꯐꯔꯦ ꯑꯗꯨꯗꯤ ꯏꯆꯤꯟꯜ ꯏꯅꯥꯎ ꯀꯌꯥ ꯂꯩꯒꯦ
ꯑꯍꯨꯝ ꯑꯩꯅ ꯈ꯭ꯋꯥꯏꯗꯤ ꯑꯍꯥꯟ
ꯅꯪꯅ ꯄꯥꯏꯗꯗꯒꯤꯦ ꯑꯍꯟ
ꯎꯝ
ꯑꯣ ꯂꯨꯍꯣꯡꯉꯕꯣꯨꯍ ꯂꯨꯍꯣꯡꯉꯕꯣ ꯑꯗꯨꯏꯗꯒꯤ ꯍꯅꯨ ꯈ꯭ꯔꯅꯤꯁꯨ ꯑꯃꯨꯛ ꯍꯥꯏ ꯂꯨꯍꯣꯡꯗꯁꯨ ꯑꯃꯨꯛ ꯍꯥꯏ
ꯍꯣꯏꯣꯏ ꯍꯅꯨꯈ꯭ꯔꯕꯤ ꯂꯨꯍꯣꯡꯈ꯭ꯔꯅꯤꯕ
ꯍꯟꯅꯨꯈ꯭ꯔꯕꯒꯤ ꯂꯨꯍꯣꯡꯈ꯭ꯔꯅꯤ ꯍꯥꯏꯔꯣ
ꯍꯣꯏ ꯍꯅꯨꯈ꯭ꯔꯦ ꯑꯗꯨꯏꯗꯤ ꯂꯨꯍꯣꯡꯈ꯭ꯔꯅꯤ
ꯑꯣ ꯐꯔꯦ ꯐꯔꯦ ꯂꯨꯅꯕ ꯇꯧꯔꯣ ꯀꯥꯟꯅꯗꯦ
ꯎꯝ ꯑꯗꯨꯅꯦ ꯊꯨꯕꯥꯛꯁꯨ ꯇꯥꯎꯗꯦ ꯀꯂꯦꯁꯨꯀꯥꯗ ꯅꯗꯤ ꯆꯠ ꯄꯅꯤꯗꯦ
ꯐꯨꯠꯕꯣꯜ ꯌꯦꯡꯕ꯭ꯔꯣ
ꯑꯦꯅꯤ ꯍ
ꯌꯦꯉ
ꯍꯣꯏ
ꯑꯣ ꯃꯤꯁꯤꯑꯣ ꯔꯣꯅꯥꯜꯗꯣ ꯀ ꯑꯒꯦ
ꯃꯦꯁꯤ
ꯃꯦꯁꯤꯌꯦ
ꯑꯥ ꯅꯪꯦ
ꯅꯣꯏ ꯂꯩꯀꯥꯏꯒꯤ ꯃꯤ ꯑꯣꯏꯕ꯭ꯔꯣ ꯃꯦꯁꯤꯁꯦ
ꯑꯣ ꯑꯩꯈꯣꯏꯒꯤ ꯑꯩꯈꯣꯏ ꯌꯨꯝꯒꯤ ꯃꯤꯅꯦꯗ
ꯑꯣ ꯐꯥꯈꯤꯗꯧꯕꯅꯤꯗ ꯑꯩꯗꯤ ꯑꯝꯇ ꯄꯥꯝꯗꯦ ꯑꯩ ꯌꯦꯡꯁꯨ ꯌꯦꯡꯗꯦ ꯀ꯭ꯔꯤꯛꯀꯦꯠ ꯐꯨꯠꯕꯣꯜꯒꯨꯝꯕ
ꯑ ꯑꯗꯨꯗꯤ ꯅ ꯅꯗꯀ꯭ꯔꯤ ꯌꯦꯡ꯭ꯔ ꯅꯨꯨꯄꯥ ꯃꯥꯥꯟꯅꯦꯦꯦ
ꯏꯁꯁ ꯅꯨꯄꯥ ꯅꯨꯄꯥ ꯍꯦꯛꯇ ꯀꯩꯅꯣ ꯐꯨꯠꯕꯣꯜ ꯄꯥꯝꯗ꯭ꯗꯤ ꯅꯨꯄꯥ ꯑꯣꯏꯗꯕ꯭ꯔꯣ ꯑꯩꯁꯦ
ꯑꯩꯒꯤꯗꯤ ꯅꯨꯄꯥ ꯐꯨꯠꯕꯥꯎ ꯄꯥꯝꯗꯗꯤ ꯅꯨꯄꯥ ꯃꯥꯟꯅꯔꯝꯅꯤ ꯑꯇꯣꯞꯄꯒꯤꯗꯤ ꯈꯪꯗꯦ
ꯑꯣ ꯁꯨꯝ ꯅꯪꯒꯤ ꯑꯣꯄꯤꯅꯤꯌꯟꯗꯀꯣ
ꯑꯥ
ꯑꯩꯒꯤ ꯀꯩꯅꯣꯅꯤꯗ ꯀꯌꯥ ꯏꯟꯇꯔꯦꯁ ꯂꯩꯇꯦꯕ ꯏꯁꯄꯣꯔꯠꯁ ꯀꯨꯝꯕꯁꯦꯀꯣ ꯁꯦꯡꯅ ꯑꯗꯨꯝꯥꯏꯒꯦ ꯑꯗꯨꯒꯤ ꯌꯦꯡꯉ ꯅꯤꯗ ꯍꯥꯏꯗꯤ ꯑꯩꯈꯣꯏ ꯑꯗꯨꯝ ꯑꯀꯥꯕ ꯇꯤꯝꯗ ꯑꯗꯨꯝ ꯁꯞꯄꯣꯔꯠ ꯃꯣꯏꯁꯤ ꯀꯥꯔꯦ ꯃꯦꯁꯤꯒꯤ ꯁꯞꯄꯣꯔꯠ ꯔꯣꯅꯥꯜꯗꯣ ꯀꯥꯔꯦ ꯔꯣꯅꯥꯜꯗꯣ ꯁꯞꯄꯣꯔꯠ ꯑꯗꯨꯒꯤꯕꯨꯗꯤꯄ ꯁꯄꯣꯔꯠꯀꯤꯤꯕꯨꯗꯤ ꯐꯨꯜ
ꯕꯥꯒꯅꯦ ꯑꯦꯁꯤꯔꯦ ꯇꯥꯎꯅꯗ
ꯌꯥꯔꯦ
ꯅꯨꯄꯤ ꯐꯥꯎ ꯑꯗꯨ ꯃꯥꯏꯟ ꯇꯧꯗꯦꯗ
ꯑꯗꯨꯗꯤ ꯑꯗꯨꯝ ꯁꯞꯄꯣꯔꯠ ꯑꯩꯈꯣꯏꯗꯤ ꯐꯨꯜ ꯁꯞꯄꯣꯔꯠ ꯀꯥꯕ ꯇꯤꯝꯗ ꯑꯗꯨꯝ ꯐꯨꯜ ꯁꯞꯄꯣꯔꯠ ꯃꯦꯁꯤ ꯑꯣꯏꯔꯒꯅ ꯔ ꯑꯣꯏꯒꯦꯔꯥ ꯑꯗꯨꯝ ꯐꯨꯜ ꯁꯄꯣꯔꯠ ꯑꯗꯨꯒꯤ ꯋꯥꯕꯨꯗꯤ
ꯄꯥꯛꯇꯔ꯭ꯦꯍꯦ ꯁꯤꯗꯤ ꯂꯧꯕꯥ ꯌꯥꯗꯦ
ꯃꯔꯝꯗꯤ ꯉꯥꯏꯍꯥꯛꯇꯪ ꯏꯟꯇꯔꯦꯁ ꯂꯩꯕꯒꯤ ꯀꯩꯅꯣ ꯇꯧꯕꯅꯦꯕ ꯀꯥꯔꯒ ꯑꯩꯉꯣꯟꯗ ꯀꯩꯁꯨ ꯀꯩꯅꯣ ꯇꯧꯗꯦꯕ
ꯑꯗꯨꯕꯨꯗꯤ ꯆꯨꯝꯃꯤꯗ ꯍꯣꯏ ꯄꯥꯝꯃꯥꯁꯨ
ꯃꯣꯏꯅ ꯀꯥꯔꯒ ꯑꯩꯉꯣꯟꯗ ꯈꯪꯕꯤꯒꯗꯕ ꯅꯠꯇꯦꯕ
ꯎꯝ ꯑꯩꯈꯣꯏꯗꯤ ꯏꯃꯨꯡꯅꯦ ꯀꯅꯥ ꯀꯅꯥ ꯄꯥꯝꯕ꯭ꯔꯥ ꯅꯪ ꯃꯦꯁꯤꯗꯤ ꯑꯩꯈꯣꯏꯒꯤ ꯏꯃꯨꯡꯅꯦ ꯍꯥꯏꯕꯤꯕ ꯌꯥꯌꯦ ꯎꯅꯤꯡꯉꯗꯤ ꯑꯩꯈꯣꯏ ꯃꯔꯤ ꯃꯇꯥꯏꯅꯦ ꯍꯣꯏ
ꯅꯣꯏ ꯀꯥꯀꯥꯒꯤ ꯃꯆꯥ
ꯍꯣꯏ ꯑꯗꯨꯅꯦ ꯍꯣꯏ ꯌꯨꯝꯒꯤ ꯃꯤꯅꯦꯕ
ꯑꯗꯨ ꯅꯥꯉꯣꯟꯗꯗꯤ ꯑꯔꯖꯦꯟꯇꯤꯅꯥꯒꯤ ꯇꯨꯏꯁꯟꯕꯥ ꯀꯨꯝꯕꯥ ꯌꯥꯝ
ꯂꯦꯏꯌꯦ ꯍꯣꯏ ꯎꯝ
ꯑꯣ ꯑꯩꯁꯨ ꯑꯥꯔꯖꯦꯟꯇꯤꯅꯥꯒꯤ ꯇꯤꯁꯥꯔꯠ ꯑꯃ ꯂꯩꯌꯦ ꯈꯔꯗꯤ ꯇꯥꯡꯉꯦ ꯈꯪꯕ꯭ꯔꯥ ꯋꯥꯏꯠ ꯀꯂꯔꯗ ꯋꯥꯏꯠ ꯕ꯭ꯂꯨꯗ ꯏꯁꯇ꯭ꯔꯤꯞ ꯑꯍꯨꯝ ꯆꯦꯟꯕꯗꯨꯣ ꯈꯪꯕ꯭ꯔꯥ ꯑꯗꯨ ꯌꯥꯝ ꯑꯗꯨꯗꯤ ꯌꯥꯝꯗꯤ ꯐꯖꯕꯅꯦ
ꯄꯤꯒꯦꯔꯣ ꯑꯩꯉꯣꯟꯗ
ꯅꯣꯏ ꯀꯀꯥ ꯒꯤ ꯑꯉꯥꯡꯅꯦ ꯑꯗꯨꯗꯤ ꯅꯣꯏ ꯅꯣꯏꯅ ꯄꯤꯒꯗꯕꯅꯦ ꯑꯩꯉꯣꯟꯗ ꯑꯩꯗꯤ ꯁꯛꯁꯨ ꯑꯗꯨꯝ ꯐꯖꯩꯌꯦꯕ ꯃꯁꯜ ꯃꯁꯜꯒꯨꯝꯕꯁꯨ ꯑꯗꯨꯝ ꯂꯩꯌꯦꯕ ꯖꯤꯝꯁꯨ ꯆꯠꯄꯅꯤꯅꯀꯣ ꯑꯩꯉꯣꯟꯗꯗꯤ ꯑꯩꯉꯣꯟꯗꯗꯤ ꯌꯥꯝꯗꯤ ꯆꯥꯟꯅꯒꯅꯤꯕ
ꯑꯥ
ꯁꯛꯁꯨ ꯑꯗꯨꯝ ꯌꯥꯕꯅꯦꯍꯦ ꯅꯣꯏ ꯈꯪꯗꯕꯩ ꯋꯥꯅꯦ
ꯍꯣꯏ ꯅꯪꯒꯤ ꯈꯣꯟꯖꯦꯜ ꯇꯥꯕꯗ ꯑꯗꯨꯝ ꯑꯩꯁꯨ ꯈꯟꯕꯅꯤꯗ ꯅꯪꯁꯨ ꯂꯝꯕꯤꯗ ꯆꯠꯄ꯭ꯔꯣ ꯍꯦꯜꯂꯣ ꯇꯥꯕꯔꯣ ꯇꯥꯕ꯭ꯔꯣ ꯇꯥꯕ꯭ꯔꯣ ꯍꯜꯂꯣ ꯇꯥꯕ꯭ꯔꯣ ꯎꯝ ꯑꯦ ꯅꯣꯏꯒꯤ ꯅꯦꯠꯋꯔꯛ ꯅꯨꯡꯉꯥꯏꯇꯥꯕꯒꯤꯔꯣ
ꯍ ꯇꯥꯔꯦ ꯇꯥꯔꯦ
ꯎꯝ ꯎꯝ ꯇꯥꯏꯌꯦ
ꯀꯩꯅꯣ ꯅꯦꯠꯋꯛ ꯀꯥ ꯃꯨꯠꯈꯔ꯭ꯤꯗꯨꯅ
ꯑꯥ ꯅꯣꯏ ꯃꯐꯝꯗꯒꯤ ꯑꯣꯏꯔꯝꯅꯤ
ꯆꯠꯂꯣꯍꯦ ꯑꯩꯈꯣꯏ ꯃꯐꯝꯗꯒꯤ ꯀꯥꯏꯅ
ꯑꯁ ꯑꯩꯒꯤꯗꯤ ꯐꯥꯏꯚ ꯖꯤ ꯑꯗꯨꯝ ꯊꯣꯛꯑꯦꯅ
ꯑꯗꯨ ꯅꯪꯅ ꯇꯨꯖꯤ ꯄꯥꯏꯔꯗꯤ ꯅꯪ ꯇꯨꯖꯤ ꯒꯨꯝꯕ ꯁꯤꯖꯤꯟꯅꯔꯝꯃꯦ ꯑꯗꯨꯒꯤꯅꯦ
ꯎꯝ
ꯑꯩꯉꯣꯟꯗꯒ ꯇꯥꯏꯁꯤꯟꯅꯩꯌꯦ ꯁꯛ ꯐꯖꯕ ꯃꯤꯒꯤꯁꯤ ꯑꯗꯨꯗꯤꯅꯦ ꯑꯗꯨꯝ ꯁꯤꯛꯁ ꯖꯤ ꯑꯣꯏꯒꯟꯕꯅꯦ ꯑꯗꯨꯃꯗꯤ ꯈꯪꯉꯣ
ꯑꯣ
ꯀꯣ ꯁꯛ ꯐꯖꯕ ꯃꯤꯒꯤ ꯁꯤꯝꯗꯤ ꯁꯤꯛꯁꯖꯤ ꯑꯗꯨꯝ ꯑꯣꯏꯒꯟꯕꯅꯦ
ꯑꯣ ꯑꯗꯨꯒꯤꯅꯦ ꯅꯪꯒꯤ ꯅꯦꯠꯋꯥꯔꯛ ꯌꯥꯗꯕꯗꯣ ꯐꯖꯃꯟꯕꯒꯤꯔ ꯈꯪꯗꯦ
ꯐꯖꯕꯁꯤꯡꯁꯦ ꯋꯥꯏꯑ ꯍꯥꯏꯌꯦ ꯅꯪꯁꯨ ꯋꯥꯕ꯭ꯔꯥ
ꯋꯥꯌꯦ
ꯋꯥꯏ ꯍꯥꯏꯌꯦꯕ ꯐꯖꯕꯁꯤꯡꯁꯦ ꯑꯗꯣ ꯋꯥꯕ꯭ꯔꯥꯕ
ꯋꯥꯗꯦꯗ ꯑꯩꯗꯤ ꯀꯌꯥꯗꯤ ꯀꯩꯒꯤ ꯋꯥꯗꯣꯏꯕ ꯁꯛ ꯐꯖꯕꯗ ꯅꯨꯡꯉꯥꯏꯗꯣꯏꯅꯦ ꯀꯩꯅꯣ
ꯁꯥꯞꯄꯗꯥꯕꯁꯤꯡꯁꯦ ꯋꯥꯏ ꯍꯥꯏꯌꯦ ꯑꯩꯗꯤ ꯐꯪꯗꯦꯔ ꯑꯗꯨꯔꯗꯤ
ꯑ ꯋꯥꯗꯦꯗꯤ ꯑꯩꯈꯣꯏꯗꯤ ꯑꯗꯨꯒꯤꯗꯤ ꯋꯥꯗꯦ ꯅꯨꯡꯉꯥꯏꯅ ꯑꯗꯨꯝ ꯂꯩ ꯑꯗ ꯑꯩꯗꯤ ꯋꯥꯗꯦ ꯍꯣꯏ ꯃꯔꯛ ꯃꯔꯛꯇꯗꯤ ꯈꯔꯗꯤ ꯋꯥꯏꯀꯣ ꯍꯥꯏꯗꯤ ꯃꯤꯒꯨꯝꯕꯅ ꯌꯥꯝ ꯁꯨꯝ ꯌꯦꯡꯉꯛꯄꯗꯣ ꯑꯗꯨꯗꯤ ꯈꯔ ꯋꯥꯏ
ꯑꯣ
ꯐꯥꯒꯤ ꯇꯧꯕꯅꯤ ꯑꯗ ꯑꯩ ꯅꯍꯥꯛ ꯁꯨꯝ ꯅꯣꯛꯁꯦꯅ ꯇꯧꯕꯅꯦ ꯑꯩꯗꯤ ꯊꯤꯌꯦꯗ ꯁꯛꯇꯦꯁꯦꯡꯕ
ꯐꯖꯥꯔꯝꯅꯤꯗ
ꯁꯨꯝ ꯊꯤꯌꯦꯕ ꯑꯁꯦꯡꯕ
ꯃꯣꯏꯅꯦ ꯐꯖꯥꯔꯝꯅꯤ ꯐꯖꯥꯔꯝꯅꯤ
ꯐꯖꯗꯦ ꯑꯩ ꯑꯁꯦꯡꯕꯅꯦ ꯑꯩꯒꯤ ꯈꯣꯟꯗ ꯁꯨꯝ ꯈꯪꯗ꯭ꯔꯣ ꯈꯔ ꯁ꯭ꯋꯤꯠꯀ ꯑꯣꯏꯔꯤꯁꯦ
ꯍꯣꯏ ꯍꯣꯏ ꯑꯩꯁꯨ ꯑꯗꯨꯃꯥꯏꯅ ꯈꯟꯕꯅꯦꯕ
ꯑꯣ ꯍꯣꯏ ꯍꯣꯏ ꯐꯔꯦ ꯑꯗꯨ ꯉꯁꯤ ꯀꯩꯁꯥꯡ ꯆꯥꯒꯦ ꯍꯥꯏꯅꯣ
ꯑ ꯈꯪꯒ ꯎꯝ ꯎꯝ ꯎꯝ
ꯆꯥꯛ ꯊꯣꯡ ꯊꯣꯡꯕ ꯃꯇꯝꯗꯨꯅ ꯈꯪꯒꯅꯤ ꯑꯗꯨꯗꯤ ꯅꯣꯏꯃꯤ ꯀ ꯏ ꯌꯥ ꯆꯠꯄ꯭ꯔꯣ ꯍꯧꯖꯤꯛ
ꯀꯩꯕ
ꯃꯤ ꯀꯤꯌꯥ ꯆꯠꯄ꯭ꯔꯕ ꯑꯁꯛ ꯐꯖꯕꯒꯤ ꯅꯦꯠꯋꯛꯁꯨ ꯌꯥꯗꯦꯍꯦ ꯑꯥ
ꯒꯥꯔꯤꯗ ꯑꯁꯤ ꯊꯕꯛ ꯑꯃ ꯆꯠꯂꯨꯕ ꯑꯁꯤ
ꯑꯥ
ꯑꯗꯨꯅꯅꯤꯗ ꯑꯩꯈꯣꯏ ꯅꯦꯠꯋꯥꯛꯛꯀꯤꯗꯤ ꯑꯗꯨꯝ ꯅꯨꯡꯉꯥꯏꯗ ꯑꯗꯨꯅꯦ
ꯇ ꯌꯥꯝ ꯊꯤꯕꯗꯤ ꯅꯠꯇꯦꯗ
ꯅꯪ꯭ꯔꯣ
ꯅꯠꯇꯦ ꯅꯦꯠꯋꯥꯛꯛꯕꯨ ꯍꯥꯏꯕꯅꯤꯒ
ꯍ ꯔꯦꯖ ꯏꯗꯤ ꯅꯪꯒꯤ ꯋꯥꯔꯤꯁꯤ
ꯎꯝ ꯍꯥꯏꯔꯤꯕꯅꯦ ꯑꯩ ꯃꯤꯇꯩꯇꯩ ꯂꯣꯟꯒꯥꯡ ꯈꯪꯕ ꯑꯗꯨꯒꯤ ꯃꯔꯛ ꯃꯔꯥꯛ ꯑꯗꯨꯝ ꯃꯥꯏꯅ ꯇꯥꯎꯕꯅꯦ
ꯍꯧꯖꯤꯛꯇꯤ ꯌꯥꯔꯦꯗ ꯅꯪꯗꯤ ꯌꯥꯝ ꯐꯖꯔꯝꯗꯣꯏ ꯃꯥꯜꯂꯦ ꯆꯁꯤꯡꯕ
ꯈꯪꯗꯦ ꯍꯣꯏꯗꯤ ꯁꯛꯁꯨ ꯂꯩꯇꯦꯗ ꯑꯩꯈꯣꯏꯗꯤ
ꯁꯛꯁꯨ ꯑꯣ ꯄꯪꯂꯪꯂꯩ ꯂꯩꯕ꯭ꯔꯣ ꯑꯗꯨꯗꯤ ꯁꯥꯕ꯭ꯔꯅ
ꯎ ꯎꯝ ꯍꯧꯖꯤꯛꯄꯨꯗꯤ ꯁꯥꯗꯦꯗ ꯃꯝꯃꯦ ꯍꯥꯏꯔꯒ ꯃꯃꯒꯤ ꯑꯗꯨꯝ ꯂꯩꯕ ꯅꯨꯡꯉꯥꯏꯌꯦꯦ ꯉꯁꯤꯗꯤ ꯁꯥꯗꯦ
ꯑꯣ ꯑꯗꯨ ꯁꯤꯒꯤ ꯑꯣꯏ ꯑꯗꯨꯒꯨꯝꯕ ꯋꯦꯗꯔ ꯄꯥꯝꯕ꯭ꯔꯣ ꯏꯪꯕ ꯄꯥꯝꯕ꯭ꯔꯣ ꯁꯥꯕ ꯄꯥꯝꯕ꯭ꯔꯣ ꯑꯩꯁꯨ ꯏꯪꯕ ꯄꯥꯝꯃꯦ ꯤꯡꯕ ꯗ꯭ꯔꯦꯁ ꯀꯨꯝꯕ ꯑꯃ ꯍꯥꯏꯌꯣ ꯅꯨꯡꯉꯥꯏꯗꯅ ꯁꯨꯝꯀꯣ
ꯁꯔꯗꯤ ꯀꯔꯤ ꯁꯇꯥ ꯅꯤꯡ ꯉꯥꯏ ꯂ ꯐꯗ
ꯀꯩꯅꯣ ꯑꯩꯈꯣꯏꯒꯤꯗꯤ ꯋꯥꯏꯑꯦ ꯅꯨꯄꯥ ꯍꯥꯏꯗꯤ ꯁꯥꯕꯗꯨꯗꯤ ꯋꯥꯏꯕ ꯀ꯭ꯔꯤꯝ ꯑꯃꯨꯛ ꯇꯩꯔꯣ ꯁꯟꯁ꯭ꯀ꯭ꯔꯤꯟ ꯑꯃꯨꯛ ꯇꯩꯔꯣ ꯑꯗꯨꯒ ꯍꯨꯃꯥꯡ
ꯁꯠ ꯁꯠꯁ ꯑꯗꯨꯒꯨꯝꯕꯗ ꯂꯣꯏ ꯄꯥꯏꯕ꯭ꯔꯅꯦ ꯅꯪ
ꯍꯧꯖꯤꯛꯇꯤ ꯑꯗꯨꯒꯨꯝꯕ ꯄꯥꯏꯗꯕ ꯀꯅꯥ ꯂꯩꯒꯦ ꯑꯝꯇ ꯍꯥꯏꯌꯨꯅꯦ ꯑꯩꯉꯣꯟꯗ
ꯑꯁ ꯌꯥꯝ ꯍꯩꯌꯦ ꯀꯣ ꯑꯅꯗꯤ ꯍꯣꯏ ꯑꯩꯈꯣꯏꯁꯨ ꯄꯥꯛ ꯄꯥꯏꯗꯦ ꯑꯩꯈꯣꯏꯗꯤ ꯃꯄꯥꯟ ꯊꯣꯛꯄ ꯃꯇꯝꯗ ꯈꯛ ꯄꯥꯏꯌꯦ
ꯀꯩꯕꯨꯅꯣ
ꯅꯪꯅ ꯍꯥꯏꯖꯤꯛ ꯍꯥꯏꯕꯗꯣ ꯀ꯭ꯔꯤꯝ ꯈꯣꯏꯗꯣ
ꯁꯟ ꯁꯀꯤꯟ ꯀꯦꯌꯥꯔꯗꯤ ꯐꯖꯅ ꯇꯧꯋꯤ ꯑꯗꯨꯕꯨꯗꯤ
ꯎꯝ ꯍꯣꯏ ꯌꯥꯏ
ꯇꯧꯒꯤꯗꯕꯅꯤ ꯀꯩꯅꯣ ꯅꯠꯇ꯭ꯔꯣ ꯄꯥꯈꯪ ꯑꯣꯏꯔꯤꯉꯥꯏꯗ ꯑꯗꯨꯅꯦ ꯍꯟꯅꯨꯔꯀꯥꯟꯗ ꯗꯤ ꯀꯅꯥꯅ ꯇꯧꯗꯣꯏꯕ ꯁꯟꯁꯀ꯭ꯔꯤꯟꯒꯨꯝꯕꯁꯦ ꯀꯩꯝ ꯁꯤꯖꯤꯟꯅꯗ꯭ꯔꯣ ꯅꯣꯏ
ꯄꯥꯏꯔ ꯃꯄꯥꯟ ꯊꯣꯛꯄ ꯃꯇꯝ ꯈꯛꯇ ꯄꯥꯏꯌꯦ ꯑꯩꯈꯣꯏꯗꯤ ꯁꯪꯗꯦꯗ ꯑꯗꯨꯒꯨꯝꯕ ꯁꯦꯝꯕꯗꯣ
ꯌꯥꯝ ꯊꯕꯛ ꯆꯤꯟꯕꯩ ꯃꯑꯣꯡꯅꯤꯅꯦ ꯅꯪꯒꯤꯁꯦ ꯍꯥ
ꯐ꯭ꯔꯤꯗ ꯂꯥꯏꯕꯁꯦ ꯍꯧꯖꯤꯛꯀꯥꯟꯁꯦ ꯐ꯭ꯔꯤꯗ ꯂꯥꯏꯕ ꯌꯥꯔꯦꯔꯤꯕ ꯋꯥ ꯉꯥꯡꯕ ꯐꯥꯎ ꯄꯩꯁꯥ ꯇꯥꯡꯉꯤ ꯗꯕꯅꯦ
ꯑꯣ ꯋꯥ ꯉꯥꯡꯕꯁꯨ ꯄꯩꯁꯥ ꯐꯪꯉꯦ ꯑꯩꯗꯤ ꯁꯨꯝ ꯅꯪ ꯄꯩꯁꯥꯒꯤ ꯅꯠꯇꯦꯗ ꯁꯨꯝ ꯋꯥꯔꯤ ꯁꯥꯟꯅꯅꯤꯡꯕꯒꯤ ꯁꯥꯟꯅꯕꯅꯤꯗ ꯇꯥꯏꯝ ꯄꯥꯁ ꯇꯧꯕ ꯑꯣꯏꯅ
ꯌꯥꯏ ꯌꯥꯏ ꯐ꯭ꯔꯤꯗ ꯂꯩꯕ ꯌꯥꯗꯦ ꯍꯥꯏꯕꯅꯦꯗ ꯑꯩꯗꯤ
ꯍꯣꯏ ꯑꯗꯨꯕꯨꯗꯤ ꯆꯨꯝꯃꯦꯗ ꯀꯩꯅꯣꯝꯃꯗꯤ ꯁꯨꯝ ꯇꯧꯒꯗꯕꯅꯦ ꯅꯠꯇ꯭ꯔꯥ
ꯎꯝ ꯐꯥꯒꯤ ꯇꯧꯅꯦꯗ ꯑꯩꯈꯣꯏꯗꯤ ꯅꯨꯡꯇꯤꯒꯤ ꯑꯗꯨꯝ ꯐ꯭ꯔꯤꯗ ꯂꯩꯑꯦ
ꯑꯣ ꯅꯣꯏ ꯏꯆꯤꯟ ꯅꯨꯄꯤ ꯉꯥꯛꯇꯔꯣ ꯅꯨꯄꯥ ꯉꯥꯛꯇꯔꯣ
ꯏꯅꯥꯎ ꯅꯨꯄꯥ ꯑꯃ ꯂꯩꯌꯦ ꯏꯅꯥꯎ ꯅꯨꯄꯤ ꯑꯃ ꯂꯩꯌꯦ ꯏꯅꯥꯎ ꯅꯨꯄꯤꯗꯤ ꯃꯄꯥꯟꯗ ꯐꯅꯥꯎ ꯅꯨꯄꯥꯅ ꯌꯨꯝꯗ
ꯄꯤ ꯀꯥꯏꯕ
ꯃꯄꯥꯗ ꯃꯅꯥ
ꯑꯣ ꯏꯅꯥꯎꯅꯨꯄꯤꯅ ꯃꯄꯥꯟꯗ ꯅꯅꯥꯎ ꯅꯨꯄꯥꯅ ꯌꯨꯝꯗ
ꯎꯝ
ꯑꯣ
ꯃꯄꯥꯟꯗ ꯂꯥꯛꯌꯦ ꯃꯣꯏꯗꯤ
ꯑꯣ ꯅꯪꯅ ꯏꯃꯨꯡꯒꯤ ꯁꯦꯕꯥꯒꯨꯝꯕ ꯇꯧꯕꯀꯣ
ꯑꯩꯁꯨ ꯌꯨꯝꯗ ꯂꯩꯇꯦ
ꯑꯣ ꯅꯪꯁꯨ ꯌꯨꯝꯗ ꯂꯩꯇꯦ
ꯎꯝ
ꯑꯆꯥ ꯑꯆꯥ ꯌꯥꯝ ꯂꯨꯏꯅꯦ ꯋꯥꯔꯤꯁꯤ ꯀꯣ ꯍꯣꯏ
ꯄꯨꯡ ꯀꯌꯥꯒꯨꯝꯅ ꯍꯜꯂꯛꯅꯤ ꯅꯣꯢ
ꯑꯣ ꯑꯩꯈꯣꯏꯗꯤ ꯊꯦꯡꯉꯦꯗ ꯀꯥꯏꯗꯒꯤ ꯑꯌꯨꯛꯇ ꯊꯣꯛꯄꯁꯦ ꯑꯗꯨꯝ ꯊꯦꯡꯉꯦ ꯊꯕꯛꯀꯤꯗꯤ
ꯑꯣ ꯌꯥꯎꯗ꯭ꯔꯤꯕ꯭ꯔꯣ ꯅꯣꯏꯒꯤ ꯊꯕꯛ ꯃꯄꯝꯗꯣ
ꯌꯧꯗꯦꯗ ꯋꯥꯠꯂꯤ ꯍꯜꯂꯣ ꯋꯥꯠꯂꯤꯌꯦ ꯊꯕꯛ ꯃꯐꯝꯗꯤ ꯋꯥꯠꯂꯤꯗ ꯌꯧꯒꯗꯕ ꯃꯤꯅꯤꯠ ꯁꯤꯗꯒꯤ ꯁꯨꯝ ꯐꯤꯐꯇꯤꯟ ꯃꯤꯅꯤꯠ ꯀꯨꯝꯕꯀꯣ ꯥꯏꯗꯥꯏꯕꯨꯗꯤ ꯌꯥꯎꯔꯤꯅꯤ ꯉꯁꯤꯗꯤ ꯅꯨꯡꯗꯤ ꯅꯨꯡꯉꯥꯏ ꯍꯥꯏꯗꯤ ꯌꯥꯝ ꯀꯟꯅ ꯁꯥꯗꯕꯅꯤꯅ ꯏꯔꯤꯇꯦꯠ ꯑꯣꯏꯗꯦꯕ
ꯎꯝ ꯅꯨꯡꯉꯥꯏꯒꯅꯤ ꯉꯁꯤꯗꯤ ꯍꯣꯏ ꯂꯝꯕꯤ ꯆꯠꯄꯁꯨ
ꯍꯣꯏ ꯍꯣꯏ ꯑꯗꯨ ꯅꯣꯡꯃ ꯀꯣꯐꯤ ꯃꯆꯥ ꯑꯃꯇꯪ ꯑꯣꯏꯔꯁꯨ ꯊꯛꯄ ꯌꯥꯏꯅꯤꯀꯣ